ꯀꯩꯗꯧꯔꯃꯤꯅꯣ
ꯁꯨꯝ ꯂꯩꯔꯝꯕꯅꯤꯗ ꯁꯥꯒ ꯁꯥꯕꯁꯤꯗ ꯑꯌꯤꯡꯕ ꯑꯝꯇꯪ ꯆꯥꯅꯤꯡꯉꯩ ꯉꯁꯤꯗꯤ
ꯑꯁ ꯁꯥꯕꯅꯤꯅ ꯑꯌꯤꯡꯕ ꯃꯐꯝ ꯑꯝꯗ ꯆꯠꯂꯒ ꯍꯩꯒꯨꯝꯕ ꯑꯃ ꯆꯥꯔꯗꯤ ꯍꯥꯎꯅꯤꯍꯦ
ꯃꯥꯅꯤ ꯃꯥꯅꯤ ꯑꯗꯨ ꯍꯥꯏꯔꯒ ꯍꯧꯖꯤꯛꯄꯨꯗꯤ ꯃꯇꯝ ꯍꯦꯜꯂꯦ ꯍꯥꯏꯗꯤ ꯊꯥ ꯑꯃꯃꯨꯛ ꯍꯦꯜꯂꯦꯕꯀꯣ
ꯎꯝ
ꯇꯔꯨꯕꯨ ꯆꯥꯕ ꯆꯠꯄꯗꯣ ꯈꯪꯂꯣ
ꯇ ꯕꯨꯁꯀꯗ ꯎꯟ ꯆꯥꯁ ꯀꯦꯅꯣ ꯍꯥꯏ
ꯑꯩꯈꯣꯏꯗꯤ ꯂꯥꯡ ꯉꯊꯦꯜꯂꯣꯝꯗ ꯆꯥ ꯆꯠꯂꯦ
ꯎꯝ ꯂꯥꯡꯒ ꯊꯦꯡꯅ ꯐꯖꯅ ꯆꯠꯅꯩꯌꯦ ꯑꯩꯗꯤ ꯆꯠꯇ꯭ꯔꯦꯗ ꯑꯣꯏꯅ ꯂꯩꯔꯒ ꯑꯣꯏꯅ ꯀꯥ ꯑꯗꯨꯝ ꯆꯥ ꯇꯔꯦꯗ
ꯑ ꯇꯔ ꯀꯁꯤꯁꯨ ꯃꯈꯜ ꯃꯈꯜ ꯑꯅꯤ ꯊꯣꯛꯂꯛꯏꯅꯦ ꯇꯧꯔꯤꯁꯦ
ꯃꯥꯅꯦ ꯑꯥ
ꯃꯄꯥꯟ ꯅꯥꯏꯕ ꯑꯃꯒ
ꯎꯝ ꯎꯝ ꯑꯩꯗꯤ ꯑꯗꯨ ꯑꯅꯤ ꯑꯣ ꯃꯈꯟꯗꯣ ꯃꯍꯥꯎ ꯈꯟꯗꯣꯛ ꯉꯝꯗꯦꯅꯦ
ꯎꯝ ꯃꯍ ꯍꯥꯎ ꯀꯩꯅꯣꯝ ꯇꯧꯋꯦ ꯑꯩꯗꯤ ꯍꯪꯒꯥꯄꯥꯟꯗꯅ ꯍꯥꯎꯋꯦ
ꯑꯣ
ꯍꯥꯏꯗꯌꯥ
ꯍꯪꯒꯄꯥꯟ ꯃꯍꯥꯎꯁꯤꯅ ꯀꯃꯥꯏꯅ ꯇꯧꯒꯦ
ꯃꯄꯥꯟꯁꯤꯅ ꯃꯍꯤ ꯑꯍꯣꯡꯕꯒꯤ ꯆꯥꯡꯁꯨ ꯌꯥꯝ ꯍꯦꯜꯂꯦ
ꯎꯝ
ꯑꯗꯒꯤꯗꯤ ꯊꯨꯝꯕꯒꯤ ꯆꯥꯡꯁꯨ ꯌꯥꯝ ꯍꯦꯜꯂꯦꯕ
ꯎꯝ
ꯀꯩꯅꯣ ꯇꯧꯕ ꯍꯥꯏꯇꯥꯔꯦ ꯍꯪꯒꯄꯥꯟ ꯁꯤꯅꯁꯨ ꯃꯃꯜꯁꯨꯦ ꯍꯦꯜꯂꯦꯕ ꯍꯥꯏꯗꯤ ꯑꯃ ꯑꯉꯥꯡꯕꯅ ꯂꯨꯄꯥ ꯀꯨꯟꯊ꯭ꯔꯥ ꯀꯦꯖꯤꯗ ꯂꯨꯄꯥ ꯀꯨꯟꯊ꯭ꯔꯥ ꯄꯤꯀꯥꯟꯗ ꯍꯪꯒꯥꯄꯥꯟꯗꯨꯅ ꯀꯦꯖꯤꯗ ꯂꯨꯄꯥ ꯌꯥꯡꯈꯩꯒ ꯄꯤꯕꯅꯦꯕꯥ
ꯑꯁ ꯑꯗꯨꯗꯤ ꯇꯪꯈꯥꯏꯃꯨꯛꯀꯤ ꯃꯌꯥ ꯌꯧꯁꯟꯒꯦ ꯇꯧꯔꯦꯀꯣ
ꯃꯥꯅꯦ ꯇꯪꯈꯥꯏꯃꯨꯛꯀꯤ ꯃꯌꯥꯗꯤ ꯑꯗꯨꯝ ꯈꯦꯠꯅꯩꯌꯦꯕ
ꯎꯝ
ꯑꯍꯝ
ꯇ꯭ꯔꯕꯨꯁꯁꯦ ꯀꯔꯤ ꯂꯥꯡꯉꯥꯊꯦꯜ ꯒꯤꯁꯨ ꯐꯖꯅ ꯆꯥꯕ ꯆꯠꯅꯩꯀꯣ
ꯑꯥ ꯂꯥꯡꯉꯥꯊꯦꯜꯗ ꯆꯥꯕ ꯆꯠꯅꯩ
ꯎꯝ ꯑꯗꯩꯩꯗꯤ
ꯂꯥꯉꯥꯊꯦꯜꯒꯤ ꯇ꯭ꯔꯕꯨꯁꯁꯤꯅ ꯍꯥꯎꯁꯨ ꯍꯥꯎꯕ ꯆꯥꯠꯅꯩ
ꯎꯝ ꯎꯝ ꯑꯗꯩꯗꯤ ꯀꯛꯆꯤꯡ ꯈꯨꯅꯧꯒꯤ ꯑꯗꯨ ꯐꯖꯅꯥ ꯇꯧꯕ ꯃꯥꯜꯂꯦ
ꯎꯝ ꯍꯣꯏ ꯀꯛꯆꯤꯡ ꯈꯨꯅꯧꯔꯣꯝꯁꯨ ꯑꯗꯨꯝ ꯆꯥꯕ ꯆꯠꯅꯩ ꯑꯗꯨꯝ ꯐꯖꯅꯀꯣ
ꯎꯝ ꯍꯟꯗꯛ ꯀꯥꯡꯗꯤ ꯀꯣꯏ ꯆꯠꯂꯣꯏꯗ꯭ꯔꯣ
ꯑꯁ ꯀꯥꯡꯀꯥꯁꯦ ꯀꯣꯏ ꯆꯠꯅꯤꯡꯕꯒꯤ
ꯀꯩꯒꯤꯅꯣ ꯈꯪꯗꯦꯗ ꯍꯧꯖꯤꯛꯁꯦ ꯑꯉꯥꯡ ꯑꯣꯏꯁꯜꯂꯛꯇꯕꯩꯔꯥ ꯀꯣꯏ ꯆꯠꯅꯤꯡꯕꯒꯤꯒ ꯔꯥꯒꯁꯦ ꯀꯌꯥ ꯄꯣꯛꯇ꯭ꯔꯦ ꯀꯩꯗꯧꯔꯝ ꯃꯣ ꯈꯪꯗꯦ
ꯎꯝ ꯎꯝ ꯎꯝ ꯀꯥꯡꯒꯤꯁꯦ ꯀꯔꯤ ꯀꯥꯡꯒꯤꯅ ꯀꯤꯍꯣꯝꯅꯤꯅꯦꯀꯣ
ꯎꯝ
ꯀꯥꯡꯒꯤꯅ ꯀꯤꯍꯣꯝ ꯑꯗꯩꯩ
ꯀꯤꯍꯣꯝꯁꯦ ꯀꯤꯍꯣꯝ ꯍꯧꯖꯤꯛ ꯁꯦ ꯇ꯭ꯔꯕꯨꯖꯥ ꯆꯥꯕꯒꯤ ꯃꯇꯝ ꯂꯣꯏꯔꯥ ꯀꯤꯍꯣꯝ ꯆꯥꯕ ꯑꯃꯨꯛ ꯆꯠꯅꯔꯝꯃꯅꯤ ꯍꯧꯖꯤꯛꯀꯥꯟꯗꯤ ꯀꯟꯅ
ꯎꯝ ꯑꯩ ꯉꯔꯥꯡ ꯆꯥꯕ ꯆꯠꯂꯨꯏ
ꯎꯝ ꯀꯩ ꯂꯝꯗ ꯆꯠꯂꯨꯕ
ꯁꯥꯔꯝꯅ ꯑꯃ ꯂꯩꯕꯗꯣ
ꯈꯪꯉꯤ ꯈꯪꯉꯤ ꯁꯔꯝ ꯈꯪꯉꯤ
ꯎꯝ ꯁꯥꯔꯝꯗ ꯉꯔꯥꯡ ꯆꯥꯔꯨꯣꯏ
ꯅꯣꯏ ꯃꯤ ꯀꯌꯥ ꯃꯨꯛ ꯆꯠꯂꯥ ꯆꯔꯨꯏꯅꯣ ꯍꯥꯏꯁꯦ
ꯑꯩꯈꯣꯏ ꯑꯍꯨꯝ ꯆꯠꯂꯦ ꯑꯗꯣ ꯃꯤ ꯌꯥꯝꯅ ꯌꯥꯝꯃꯦ ꯃꯤ ꯃꯌꯥꯝ ꯂꯩꯍꯧꯋꯦ
ꯑꯥ
ꯂꯨꯄꯥ ꯆꯥꯝꯃꯒꯤ ꯃꯉꯥ ꯇꯧꯔꯛꯑꯦ ꯀꯤꯍꯣꯝꯗꯣ ꯑꯗꯨꯝ ꯍꯥꯎꯋꯦ ꯀꯤꯍꯣꯝ ꯑꯗꯣ ꯈꯪꯗꯦ ꯀꯥꯡ ꯅꯨꯃꯤꯠꯇ ꯆꯥ ꯀꯥꯡ ꯃꯌꯥꯒꯤꯗ ꯆꯥꯕ ꯀꯤꯌꯣꯝꯗꯨꯅꯥ ꯃꯍꯥꯎ ꯂꯩꯕꯗꯧ ꯇꯧꯋꯦ ꯃꯇꯝꯗꯨꯒꯤ ꯎꯝ ꯑꯗꯨꯃꯥꯏꯅ ꯇꯧꯕꯩꯔ ꯈꯪꯗꯦ ꯑꯗꯨꯝ ꯈꯦꯆ꯭ꯔꯤꯁꯨ ꯀꯥꯡ ꯃꯌꯥꯗ ꯆꯥꯕꯗꯨꯅ ꯍꯥꯎ ꯍꯥꯑꯣꯕꯗꯧ ꯇꯧꯏ ꯗꯅ ꯑꯗꯨꯗꯨꯒ ꯗꯤ ꯍꯧꯖꯤꯛ ꯃꯔꯛꯇ ꯊꯗꯒꯥ ꯈꯦꯆ꯭ꯔꯤ ꯍꯧꯖꯤꯛꯅꯥ ꯑꯃꯨꯛ ꯈꯦꯆ꯭ꯔꯤ ꯑꯗꯨꯝ ꯐꯖꯅꯥ ꯌꯣꯟꯅꯔꯦ ꯀꯦ ꯎꯝ
ꯌꯣꯟꯅꯔꯦ ꯌꯣꯟꯅꯔꯦ ꯍꯧꯖꯤꯛꯀꯥꯟꯗꯤ ꯂꯝꯕꯤ ꯂꯝꯈꯥꯡ ꯗꯨꯝ ꯌꯣꯟꯅꯔꯦ ꯗꯨꯀꯥꯟ ꯀꯩꯀꯥꯗ ꯀꯣ
ꯑꯣꯗꯨꯅꯦ ꯆꯍꯤ ꯆꯨꯞꯄ ꯑꯗꯨꯝ ꯐꯪꯉꯦꯕ
ꯎꯝ ꯑꯗꯨ ꯍꯥꯏꯔꯒ ꯑꯉꯥꯡ ꯑꯣꯏꯀꯥꯟꯗ ꯅꯣꯏ ꯅꯣꯏꯒꯤ ꯂꯩꯀꯥꯏꯒꯤ ꯂꯩꯔꯤꯕꯕ ꯕꯥꯃꯣꯟꯒꯤ ꯀꯥꯡꯒꯤ ꯀꯩꯅꯣꯗꯨꯗ ꯕꯥꯃꯣꯟꯗ ꯑꯩꯈꯣꯏꯅ ꯄꯣꯠ ꯆꯩꯩꯒ ꯂꯩꯀꯥꯏ ꯂꯩꯀꯥꯏꯒꯤ ꯈꯥꯏꯅꯔꯒ ꯉꯁꯤꯗꯤ ꯃꯃꯥꯡ ꯂꯩꯔꯛ ꯇꯥꯏ ꯉꯁꯤꯗꯤ ꯃꯅꯤꯡ ꯂꯩꯔꯛ ꯇꯥꯏ ꯍꯌꯦꯡꯗꯤ ꯃꯌꯥ ꯂꯩꯀꯥꯏ ꯂꯩꯀꯥꯏ ꯇꯥꯏꯒꯥꯏꯅ ꯇꯧꯔꯒ ꯃꯥꯒꯤ ꯃꯥꯒꯤ ꯆꯦꯡ ꯆꯥꯛ ꯈꯥꯏꯅꯔꯒ ꯀꯦꯖꯤ ꯄꯥꯕꯅ ꯑꯩꯈꯣꯏ ꯀꯦꯖꯤ ꯍꯧꯔꯒ ꯃꯨꯜꯂꯀꯥꯟꯗꯒ ꯄꯔꯦꯡ ꯁꯥꯥꯟꯅꯒ ꯃꯣꯏꯒꯤ ꯊꯝꯅꯥ ꯍꯥꯏꯔꯕꯗꯨꯗ ꯍꯥꯞꯄ ꯆꯥꯕꯗꯣ ꯇꯔꯛ꯭ꯔꯣ
ꯇꯧꯔꯛꯑꯦ ꯌꯨꯝ ꯌꯨꯝꯗꯒꯤ ꯑꯩꯈꯣꯏ ꯃꯥꯍꯣꯏ ꯑꯩꯈꯣꯏ ꯏꯕꯕꯨ ꯍꯣꯏꯅ ꯇ꯭ꯔꯦꯡ ꯆꯥꯛ ꯄꯨꯔ ꯆꯠꯂꯅꯤ ꯑꯗꯩꯗꯤ ꯁꯦꯝꯃꯝꯃꯅꯤ ꯀꯣ ꯃꯣꯏꯅ ꯃꯊꯦꯜꯈꯩ ꯑꯗꯨꯝ ꯏꯟꯁꯥꯡ ꯅꯥꯄꯤ ꯀꯥꯡꯍꯧ ꯑꯃ ꯇꯧꯋꯤ ꯃꯇꯝꯗꯨꯗ
ꯑꯝ
ꯑꯗꯩꯗꯤ ꯎꯁꯣꯏ ꯎꯇꯤ ꯑꯃ ꯇꯧꯏ ꯑꯗꯩ ꯄꯀꯣꯔꯥ ꯑꯃ ꯇꯧꯏ ꯑꯗꯥꯏꯗꯤ ꯂꯐꯨꯔꯣꯝꯕ ꯂꯐꯨ ꯃꯣꯏ ꯀꯥꯟꯆꯤꯗꯣ
ꯑ
ꯁꯦꯝꯕ ꯂꯣꯏꯔꯝꯃꯒ ꯍꯜꯂꯛꯑꯅꯤ ꯆꯥꯛꯀ ꯊꯣꯡꯅꯗꯦꯗ ꯑꯗꯨꯒꯨꯝꯕ ꯇꯧꯕꯗꯣ ꯈꯦꯁꯔꯤꯗꯣ ꯑꯃꯨꯛ ꯀꯣꯝꯄꯥꯛ ꯌꯨꯝ ꯈꯦꯆꯤ ꯂꯧꯕ ꯃꯇꯝ ꯇꯥꯔꯦ ꯍꯥꯏꯔꯒ ꯀꯣꯝꯄꯥꯛꯄꯨꯕꯨ ꯆꯠꯅꯈ꯭ꯔꯅꯤ ꯅꯨꯡꯉꯥꯏꯀꯣ ꯑꯗꯨ ꯃꯇꯝ ꯍꯧꯖꯤꯛꯇꯤ ꯑꯗꯨꯗꯣ ꯂꯩꯇ꯭ꯔꯦꯗ
ꯍꯧꯖꯤꯛꯅ ꯑꯃꯨꯛ ꯂꯥꯏꯗ ꯀꯠꯂꯨꯔꯒ ꯑꯌꯥꯝꯕ ꯃꯥ ꯃꯥꯒꯤ ꯑꯗꯨ ꯃꯌꯨꯝ ꯃꯌꯨꯝꯗꯤ ꯄꯨꯔꯥ ꯄꯨꯔ ꯆꯥꯟꯅꯔꯦꯕ
ꯎꯝ ꯍꯧꯖꯤꯛꯁꯤꯅ ꯄꯨꯔꯥ ꯃꯑꯣꯡ ꯑꯃꯗ ꯆꯜꯂꯦꯗ ꯍꯧꯖꯤꯛꯇꯤ ꯀ ꯎꯝ ꯎ
ꯀꯥꯡ ꯀꯣꯏ ꯆꯠꯄꯁꯦ ꯀꯥꯏ ꯀꯥꯏꯗꯒ ꯆꯠꯅꯒꯦ ꯑꯝꯇ ꯍꯥꯏꯔꯛꯅꯦ
ꯀꯥꯡ ꯀꯣꯏꯕ ꯆꯠꯅꯕꯁꯦ ꯑꯃ ꯑꯣꯝꯂꯣꯝꯒꯤ ꯄꯣꯏꯔꯧ ꯈꯨꯝꯖꯪꯒꯤ ꯄꯥꯏꯅꯤꯄꯟ ꯐꯦꯁꯇꯤꯚꯦꯜ ꯀꯤꯍꯣꯝ ꯃꯦꯂꯥꯅ ꯑꯃ ꯇꯧꯕꯗꯣ
ꯎꯝ
ꯑꯗꯨꯒꯤꯗꯣ ꯑꯃ ꯍꯧꯖꯤꯛꯄꯨꯗꯤ ꯏꯔꯥꯡ ꯂꯩꯕꯒꯤꯗ ꯇꯧꯈꯤꯗ꯭ꯔꯦꯗꯅ
ꯑꯥ
ꯃꯣꯏꯁꯦ ꯀꯣꯚꯤꯠ ꯃꯇꯝꯗꯒꯤ ꯇꯧꯔꯝꯗꯧ ꯃꯥꯟꯗꯦꯕꯨ ꯑꯗꯨꯗꯣ ꯑꯒꯤ ꯇꯧꯗꯕꯗꯨꯅ ꯑꯃꯨꯛ ꯃꯔꯛꯇ ꯇꯧꯕ꯭ꯔꯥ ꯈꯪꯗꯦ ꯀꯥꯎꯔꯦ ꯑꯗꯨꯗꯩꯗꯤ ꯂꯥꯟꯅ ꯑꯃꯨꯛ ꯂꯥꯛꯁꯜꯂꯦ ꯑꯗꯨꯅ
ꯑꯥ
ꯑꯗꯣꯝꯗꯁꯨ ꯀꯤꯍꯣꯝ ꯆꯥꯕ ꯐꯖꯅ ꯆꯠꯅꯩ ꯉꯥꯔꯤꯌꯥꯟꯒꯤꯗꯣ
ꯎꯝ
ꯑꯗꯨꯒꯤꯁꯨ ꯃꯤ ꯌꯥꯝꯅ ꯂꯥꯛꯑꯦ ꯑꯗꯨꯁꯨ ꯃꯤ ꯌꯥꯝ ꯆꯤꯜꯂꯦ ꯃꯐꯝꯗꯨꯣ ꯌꯥꯝ ꯆꯥꯏꯕ ꯆꯥꯏꯌꯦꯗꯤ ꯉꯥꯔꯤ ꯌꯥꯟ ꯌꯧꯁꯜꯂꯛꯑꯗꯤ ꯑꯟꯗ꯭ꯔꯣꯗ ꯉꯥꯏꯍꯥꯛ ꯀꯣꯏꯊꯣꯛꯎꯒꯦꯁꯨ ꯅꯨꯄꯤ ꯑꯉꯥꯡ ꯄꯨꯗꯅ ꯈꯣꯠꯇꯅꯀꯣ
ꯑꯥ
ꯑꯗꯩꯗꯤ ꯈꯔ ꯄꯥꯈꯪ ꯅꯍꯥ ꯉꯥꯎꯅꯤꯡ ꯈꯣꯠꯅꯤꯡꯕ ꯇꯧꯔꯁꯨ ꯑꯁꯣꯝꯗ ꯑꯗꯨꯝ ꯀꯣꯏꯔꯒ ꯍꯜꯂꯛꯑꯒ ꯉꯥꯔꯤꯌꯥꯥꯟꯗ ꯑꯗꯨꯝ ꯀꯤꯍꯣꯝ ꯆꯥꯕ ꯈꯣꯠꯄ ꯑꯗꯨꯃꯥꯏꯅ ꯑꯗꯨꯝ ꯇꯧꯅꯕꯅꯦ
ꯑꯁ ꯑꯗꯣ ꯑꯗꯨ ꯑꯃꯔꯣꯝꯗ ꯍꯥꯏꯔꯛꯅꯤ ꯎꯝ ꯑꯟ ꯔꯣꯖꯦ ꯆꯥꯐꯝ ꯊꯛꯐꯝ ꯈꯣꯏꯐꯝꯒꯤꯗꯤ ꯅꯨꯡꯉꯥꯏꯈꯣ ꯃꯣꯏꯒꯤ ꯂꯩꯔꯤꯕ ꯄꯥꯔꯛꯇꯣ
ꯎꯝ ꯅꯨꯡꯉꯥꯏ ꯃꯐꯝꯗꯣ ꯌꯥꯝꯅ ꯅꯦꯆꯔꯦꯟ ꯑꯣꯏꯕꯗꯣ
ꯎꯝ ꯅꯦꯆꯔꯦꯜ ꯑꯣꯏ
ꯎꯝ ꯑꯇꯩꯈꯩꯒꯤ ꯇꯧꯔꯤꯁꯤꯅ ꯑꯃꯨꯛ ꯄꯨꯔꯥ ꯁꯦꯝꯒꯠ ꯁꯥꯒꯠ ꯑꯣꯏꯅ ꯇꯧꯋꯦ ꯇꯥꯏꯞ ꯇꯧꯋꯦꯕ
ꯎ ꯑꯗꯨ ꯍꯥꯏꯔꯨꯔꯒ ꯑꯩꯈꯣꯏꯔꯣꯝꯗꯒꯤ ꯂꯥꯛꯄꯒꯤ ꯑꯟꯗ꯭ꯔꯣ ꯆꯠꯄꯒꯤ ꯂꯝꯕꯤꯁꯦ ꯌꯥꯝ ꯐꯠꯇꯦꯕ
ꯎꯝ
ꯍꯥꯏꯗꯤ ꯌꯥꯔꯤꯄꯣꯛꯂꯣꯝ ꯂꯥꯛꯄꯒꯤ ꯂꯝꯕꯤꯁꯨ ꯐꯠꯇ꯭ꯔꯦ ꯑꯗꯒꯤ ꯊꯧꯖꯤꯜꯂꯛꯄꯩ ꯂꯝꯕꯤꯁꯨ ꯐꯠꯇ꯭ꯔꯦꯕ
ꯎꯝ
ꯑꯗꯨꯅ ꯆꯠꯊꯣꯛ ꯆꯠꯁꯤꯟꯁꯦ ꯅꯣꯡ ꯇꯥꯔꯀꯩꯒꯤ ꯑꯟꯗ꯭ꯔꯣꯒ ꯌꯧꯔꯝꯗꯥꯏꯒꯤ ꯈꯔ ꯋꯥꯠꯂꯤꯀꯥꯟꯗ ꯀꯨꯏꯆꯠ ꯈꯣꯠꯆ ꯈꯥꯡꯒꯠꯂꯛꯄ ꯑꯩꯈꯣꯏꯗꯣ
ꯎꯝ ꯎꯝ
ꯂꯝꯕꯤꯗ ꯀꯣꯏꯂꯥ ꯊꯥꯍꯗꯕꯅꯤ ꯍꯧꯖꯤꯛꯀꯥꯟ ꯊꯥꯔꯕ ꯈꯣꯠꯂꯕ ꯈꯪꯗꯦꯅꯦ
ꯍꯧꯖꯤꯛ ꯈꯥꯍꯧꯔꯕ ꯀꯩꯅꯣꯝ ꯇꯧꯕꯅꯦ ꯊꯥꯔꯕ ꯀꯩꯅꯣꯝꯇꯣ ꯎꯝꯝ ꯍꯥꯟꯅ ꯉꯥꯔꯤ ꯌꯥꯟꯗꯨ ꯂꯝꯕꯤ ꯌꯥꯝ ꯅꯨꯡꯉꯥꯏꯔꯝꯗꯦꯗꯅ
ꯍꯝ
ꯍꯧꯖꯤꯛꯇꯤ ꯉꯥꯔꯤ ꯉꯁꯨ ꯀꯣꯏꯂꯥ ꯐꯖꯅ ꯊꯥꯔꯦꯕ
ꯑꯦꯝ
ꯑꯗꯨꯅ ꯂꯝꯕꯤ ꯊꯣꯡ ꯅꯨꯡ ꯉꯥꯏꯔꯗꯤ ꯑꯗꯨꯝ ꯀꯣꯏꯐꯝ ꯂꯥꯡꯐꯝꯁꯦ ꯑꯗꯨꯝ ꯃꯐꯝꯗꯨꯗ ꯑꯗꯨꯝ ꯌꯧꯅꯤꯡꯕꯅꯤꯅ
ꯃꯥꯅꯦ ꯑꯗꯨꯅ ꯂꯝꯠꯇꯣꯡ ꯀꯨꯏꯍꯧꯗ꯭ꯔꯦꯗꯅ ꯂꯝꯃꯤꯠ ꯊꯣꯡ ꯉꯥꯏꯔꯗꯤ ꯑꯠ ꯆꯀꯦ
ꯂꯝꯕꯤ ꯐꯠꯇ꯭ꯔꯗꯤ ꯆꯠꯅꯤꯡꯕꯗꯣ ꯃꯤ ꯃꯤ ꯋꯥꯈꯜꯂꯣꯟꯅꯤꯀꯣ ꯍꯣꯏ ꯑꯦꯠꯚꯦꯟꯆꯔ ꯑꯣꯏꯅ ꯆꯠ ꯎꯠꯀꯦ ꯍꯥꯏꯔꯁꯨ ꯑꯗꯨꯝ ꯌꯥꯕ ꯄꯣꯠꯅꯤ ꯑꯗꯣ ꯑꯦꯗꯚꯦꯟꯆꯔꯒꯨꯝꯕꯅ ꯆꯤꯡꯒꯨꯝꯕꯗ ꯀꯥꯕꯗ ꯅꯨꯡꯉꯥꯏꯗꯅ ꯈꯤꯇꯪ ꯈꯤꯇꯪ ꯂꯝ ꯈꯤꯇꯪ ꯀꯣꯏꯅꯤꯡ ꯈꯣꯠꯅꯤꯡꯕ ꯇꯧꯕꯗꯣ ꯑꯗꯨꯗꯨꯅ ꯂꯝꯕꯤ ꯐꯥꯎꯕ ꯐꯠꯇꯕ ꯂꯝꯕꯤ ꯂꯩꯕ ꯂꯩꯇꯕ ꯊꯤꯗ꯭ꯔꯁꯨ ꯅꯠꯇ꯭ꯔꯥ
ꯑꯝ
ꯑꯗꯨꯗꯨꯒ ꯈꯤꯇꯪ ꯅꯛꯅ ꯎꯕꯁꯤꯗꯤ ꯂꯝꯕꯤ ꯀꯣꯏꯂꯥꯁꯗ ꯂꯝꯕꯤꯒꯨꯝꯕꯁꯤ ꯐꯅꯅꯕꯅꯤ ꯂꯝꯕꯤ ꯊꯣꯡꯒꯨꯝꯕꯁꯤꯗꯤ
ꯃꯥꯅꯦ ꯈꯤꯇꯪ ꯑꯟꯗ꯭ꯔꯣꯒꯤ ꯑꯗꯨꯒꯤ ꯄꯥꯛꯇ ꯈꯛꯇ ꯅꯠꯇꯕ ꯑꯟꯗ꯭ꯔꯣ ꯃꯅꯨꯡꯗ ꯃꯣꯏꯒꯤ ꯄꯨꯡꯒ ꯂꯩꯌꯦꯕ ꯃꯩ ꯃꯇꯝ ꯐꯪꯍꯂꯦ ꯑꯗꯨ ꯆꯪꯉꯕꯣ
ꯆꯉꯨꯔꯥ
ꯑ ꯑꯩꯗꯤ ꯌꯥꯝ ꯆꯪꯗꯔꯤꯅꯦ ꯄꯨꯡꯗꯣ ꯀꯌꯥꯝ ꯆꯥꯎꯏꯦ ꯃꯣꯏꯅ ꯄꯨꯡ ꯍꯥꯏꯔꯤꯕꯔꯤꯕꯣ
ꯄꯨꯡꯗꯣ ꯑꯗꯨꯝ ꯆꯥꯎꯕꯅꯦ ꯑꯗꯨꯗꯒꯤꯗꯤ ꯃꯣꯏꯒꯤ ꯃꯩ ꯑꯗꯨꯝ ꯃꯨꯠꯇꯕꯤ ꯃꯩ ꯍꯐꯝ ꯍꯥꯏꯕ꯭ꯔꯥ ꯃꯩ ꯍꯧꯕꯤ ꯍꯥꯏꯕ꯭ꯔꯣ
ꯎꯝ
ꯑꯃ ꯍꯥꯏꯕꯗꯣ ꯑꯗꯨꯗꯣ ꯃꯩ ꯑꯩꯈꯣꯏꯅ ꯆꯠꯄ ꯃꯇꯝꯗꯗꯤ ꯑ ꯑꯗꯨꯝ ꯃꯩꯗꯨꯗꯤ ꯆꯥꯛꯄꯗꯤ ꯅꯠꯇꯦꯕꯀꯣ
ꯍꯥ
ꯃꯩꯇꯥꯟ ꯑꯣꯏꯅ ꯑꯗꯨꯝ ꯉꯥꯡꯉꯒ ꯑꯗꯨꯝ ꯃꯩ ꯑꯗꯨꯝ ꯂꯩꯔ ꯂꯩꯕꯗꯣ
ꯑꯣ
ꯑꯗꯨꯃꯥꯏꯅ ꯇꯧꯋꯦ
ꯑ ꯃꯩꯗꯤ ꯁꯨꯡꯃꯠꯇꯕꯤꯅꯦ ꯑꯗꯨꯗꯣ ꯍꯁꯦ ꯃꯣꯏꯅ ꯃꯨꯜꯍꯟꯗ꯭ꯔꯤꯔꯥ ꯑꯗꯨꯝ ꯑꯣꯇꯣꯃꯦꯇꯤꯛꯇ ꯃꯁꯥ ꯃꯇꯟꯇ ꯆꯥꯒ ꯂꯩꯔꯤꯔꯥ
ꯑꯗꯨꯗꯤ ꯈꯪꯗꯦ ꯆꯞ ꯆꯥꯕꯤꯁꯦ ꯃꯣꯏ ꯃꯩꯁꯤ ꯀꯃꯥꯏꯅ ꯇꯧꯒꯅꯣ ꯑꯩꯅ ꯑꯉꯥꯡ ꯑꯣꯏꯔꯤꯀꯥꯟ ꯃꯇꯝꯗ ꯎꯈꯤꯕꯅꯦꯕ ꯀ꯭ꯂꯥꯁ ꯇꯦꯟ ꯅꯥꯏꯟ ꯇꯦꯟ ꯀꯥꯔꯛꯄ ꯑꯗꯨꯋꯥꯏꯗ
ꯑꯝ
ꯑꯗꯨꯗ ꯑꯗꯨꯃꯥꯏꯅ ꯇꯧꯋꯦ ꯑꯗꯨꯒꯤ ꯎꯝ ꯎꯝ ꯃꯣꯏꯒꯤꯁꯨ ꯑꯗꯣꯝꯒꯤꯁꯨ ꯀꯣꯏꯕ ꯑꯃꯗꯤ ꯅꯨꯡꯉꯥꯏ ꯀꯥꯡꯒꯤꯗꯤꯀꯣ
ꯎꯝ
ꯀꯤꯍꯣꯝ ꯆꯥꯕꯩꯗꯤ ꯉꯥꯔꯤꯌꯥꯟꯗꯒ ꯐꯖꯅ ꯃꯤ ꯐꯖꯅ ꯆꯤꯜꯂꯦꯕ
ꯎꯝ ꯃꯖꯤꯗꯥꯅꯖ
ꯎꯝ ꯑꯗꯨꯒ ꯁꯥꯔꯝꯒꯤꯗꯣ ꯐꯖꯅ ꯆꯤꯜꯍꯧꯔꯦ
ꯑ
ꯊꯥꯔꯝꯒꯤꯗꯨꯗꯤ ꯑꯗꯨꯃꯥꯏꯅ ꯇꯧꯕꯅꯦ ꯑ ꯈꯪꯗ꯭ꯔꯦꯗ ꯇꯧꯔꯤꯁꯦ
ꯎꯝ
ꯑꯣꯣ ꯑꯗꯨꯗꯤ ꯅꯪꯁꯨ ꯂꯩꯔꯣ
ꯍ ꯇꯧ ꯑꯩ ꯁꯣꯅꯥ ꯀꯥꯟꯗ ꯐꯣꯟ ꯇꯧꯣ ꯀ ꯁꯤ ꯐꯣꯟ ꯍꯥꯟꯅ ꯇꯧꯊꯣꯛꯈꯤ ꯑꯗ ꯑꯩ ꯅꯉꯣꯟꯗꯨ ꯇꯧꯛꯑꯒꯦꯣ ꯆꯂꯗꯔꯔ ꯇ